ꯀꯝꯄ꯭ꯌꯨꯇꯔꯒꯤꯗꯣ ꯍꯪꯈ꯭ꯔꯕꯅꯦ ꯑꯦꯝꯒꯤ ꯃꯅꯥꯛ ꯅꯛꯄ ꯑ ꯑꯗꯨꯗꯥꯏꯗ ꯇꯝꯃꯁꯦ ꯍꯟꯗꯛ ꯆꯍꯤ ꯇꯝꯍꯧꯗ ꯍ ꯌꯥꯗ
ꯑꯣꯀꯦ ꯑꯣꯦ
ꯐꯥꯔꯁ ꯏꯌꯥꯔꯁꯤꯗ ꯅꯪꯁꯨ ꯐꯥꯔꯁ ꯏꯌꯥꯔ ꯇꯝꯃꯤꯉꯩꯁꯤꯗ ꯌꯥꯝ ꯋꯥꯁꯤꯟꯗ꯭ꯔꯤꯉꯩꯗꯣ ꯇꯝꯍꯧꯔꯣ ꯑꯩꯁꯨ ꯐ ꯐꯣꯔꯁꯤꯡ ꯐꯥꯕꯗꯗꯤ ꯉꯃꯣꯏꯕ ꯑꯃꯁꯨ ꯑꯃꯁꯨ ꯍꯣꯠꯅꯔꯛꯄꯗ
ꯌꯥꯏ ꯑꯗꯨꯗꯤ ꯑꯦꯝ ꯌꯨꯋꯤꯗ
ꯎꯝ ꯑꯃꯤ ꯌ ꯀꯗ ꯇꯥꯃꯁ
ꯀ ꯉꯖꯒꯦ
ꯁꯅꯤ
ꯖꯂꯥꯏ
ꯎꯝ ꯑꯅꯦ ꯑꯩ ꯑꯦꯛꯖꯥꯝ ꯗꯦꯠ ꯇ꯭ꯋꯦꯟꯇꯤꯗ ꯂꯣꯏꯗꯅ ꯑꯦꯛꯖꯥꯝ ꯍꯦꯛ ꯂꯣꯏꯕꯒ ꯑꯩ ꯇꯝꯅꯕ ꯑꯩ ꯑꯩꯅ ꯊꯣꯛꯄ ꯊꯤꯔꯛꯑꯒꯦ
ꯑꯣ ꯑꯗꯨꯗꯤ ꯊꯤꯔꯛꯑꯣ ꯑꯗꯨꯒ ꯃꯐꯝ ꯆꯞ ꯆꯥꯕꯤꯗꯣ
ꯎꯝ
ꯗꯨ ꯈꯒ ꯇꯧꯔꯁꯦ
ꯑꯃꯦꯗꯩ ꯈꯣꯡ ꯆꯠꯄ ꯌꯥꯕ ꯊꯤꯗꯣꯏꯅꯦ ꯅꯪꯗꯤ ꯄꯩꯁꯥ ꯄꯥꯏꯕꯅꯤꯅ ꯑꯣꯛꯇꯣ ꯂꯥꯛꯑꯣ
ꯑ ꯑꯣ ꯁꯥꯔꯇꯤꯐꯤꯀꯦꯠ ꯐꯖꯅꯤꯕ ꯃꯐꯝꯗꯨ
ꯌꯦꯁ ꯕꯦꯕꯤ ꯌꯦꯁ ꯕꯦꯕꯤ ꯅꯉꯣꯟꯗꯒꯤꯗꯤ ꯑꯩꯅꯦꯅ ꯈꯜꯂꯦ ꯑꯗꯨꯒꯤꯗꯤ ꯇꯝꯅꯤ ꯊꯝꯃꯒ ꯀꯥꯟꯅꯔꯣꯏꯗꯕ ꯃꯑꯣꯡꯗꯗꯤ ꯇꯝꯕ ꯌꯥꯕ ꯅꯠꯇꯦ
ꯑꯗꯨꯗꯩ ꯑꯩꯈꯣꯏꯗꯁꯨ ꯅꯣꯔꯠꯦꯁ ꯐꯥꯎꯉꯕ ꯃꯐꯝꯗ
ꯎꯝ
ꯐꯖꯅ ꯑꯗꯨ ꯊꯥ ꯀꯦ ꯍꯥꯏ ꯇꯧꯁ ꯍꯥꯏꯅꯣ ꯑꯗꯨꯗꯤ ꯆꯍꯤꯒꯤ ꯇꯧꯒꯦ ꯍꯥꯏꯔꯥ ꯇꯔꯨꯛꯀꯤꯗ
ꯇꯔꯨꯛꯀꯤ ꯇꯔꯨꯛꯁꯦ ꯆꯍꯤꯒꯤꯗꯨꯗꯤ ꯗꯤꯄ꯭ꯂꯣꯃꯥ ꯑꯗꯨꯝ ꯍꯥꯏꯗꯤ ꯃꯣꯏꯗꯨꯅ ꯑꯃꯨꯛ ꯆꯍꯤ ꯑꯃꯒꯤ ꯑꯣꯏꯔꯛꯄꯗꯨꯅ ꯃꯣꯏꯒꯤꯗꯤ ꯕꯤ ꯁꯤ ꯑꯦ ꯗꯤ ꯁꯤ ꯑꯦ ꯑꯗꯨꯒꯨꯝꯕꯒꯤ ꯍꯥꯏꯗꯤ ꯀꯣꯔꯁ ꯁ ꯂꯣꯏ ꯂꯑꯅꯦꯕꯈꯣꯏꯗꯤ ꯗꯤꯄ꯭ꯂꯣꯃꯥ ꯈꯛ ꯄꯥꯏꯕꯅꯤꯗꯣ ꯊꯕꯛꯛꯇꯧ ꯌꯥꯅꯕ ꯗꯤꯄ꯭ꯂꯣꯃꯥ ꯄꯥꯏꯕꯅꯤ ꯗꯤ ꯁꯤ ꯑꯦ ꯇꯧꯔꯗꯤ ꯌꯥꯔꯦꯕ
ꯑꯩꯈꯣꯏꯅ ꯑꯃꯨꯛ ꯅꯣꯂꯦꯖꯀꯤ ꯋꯥꯅꯤꯗꯅ
ꯃꯥꯅ ꯑꯩꯈꯣꯏ ꯃꯣꯏꯒꯤ ꯑꯗꯨꯒꯤ ꯑꯗꯨꯒꯤꯗ ꯄꯥꯏꯔꯨꯁꯦ ꯍꯥꯏꯌꯦꯕ
ꯑꯗꯨ ꯇꯧꯔꯁꯦ ꯑꯗꯨ ꯅꯪ ꯑꯗꯨꯝ ꯑꯩꯖꯝ ꯂꯣꯏꯕꯒ ꯍꯥꯏꯔꯛꯑꯣ
ꯎꯝ ꯍꯥꯏꯔꯛꯑꯗ ꯑꯦꯛꯖꯥꯝ ꯃꯅꯨꯡꯁꯤꯗ ꯀꯥꯏꯗ ꯀꯩ ꯂꯩꯒꯦꯅ ꯑꯩ ꯊꯤꯔꯗ
ꯑꯗꯨꯒꯇ ꯄꯖꯝ ꯀꯩꯀꯥ ꯂꯩꯔꯁꯣ ꯊ ꯑꯣꯀꯦ
ꯎꯝ ꯍꯟꯗꯛ ꯑꯦꯁꯦ ꯁꯤꯒꯤ ꯊꯥꯖꯤꯟꯕꯩꯗꯣ ꯃꯇꯝ ꯍꯦꯜꯂꯝꯗꯨ ꯃꯥꯜ
ꯑꯦꯁꯦ ꯁꯤꯁꯦ ꯖꯤꯇꯤꯌꯥꯒꯤꯗꯨꯗꯤ ꯍꯦꯟꯗ꯭ꯔꯤꯕꯣ ꯀꯩꯅꯣꯝ ꯇꯧꯕ
ꯂꯥꯏꯔꯤꯛ ꯄꯥꯗꯕ ꯌꯥꯔꯣꯏꯕ ꯑꯦꯁ ꯑꯦ ꯁꯤꯒꯤꯁ
ꯂꯩ ꯄꯥꯗꯕ ꯌꯥꯅ ꯑꯣꯏ ꯃꯣꯏ ꯀꯩꯅꯣ ꯂꯩꯕꯅꯦꯕ ꯅꯨꯄꯤꯒꯤꯗ ꯐꯤꯖꯤꯀꯦꯜ ꯌꯥꯎꯕ ꯑꯗꯩꯗꯤ ꯌꯥꯎꯗꯕ ꯂꯩꯕꯅꯦꯕꯀꯣ
ꯦꯝ ꯑꯦꯛꯖꯥꯝꯗꯣ ꯍꯥꯟꯅ ꯈꯟ ꯉꯝꯗꯣꯔꯤꯕꯣ ꯇ꯭ꯔꯦꯅꯤꯡꯗꯤ ꯂꯥꯏꯔꯤꯒꯦ
ꯀꯔꯤꯅ ꯇꯍꯦ ꯑꯩꯈꯣꯏꯅ ꯆꯪꯕꯗꯅꯦ ꯔꯤꯇꯟ ꯅꯠꯇꯕꯤꯗ ꯐꯤꯖꯤꯀꯦꯜ ꯌꯥꯎꯋꯤꯗꯅ ꯑꯗꯣ ꯑꯦꯁ ꯑꯦꯁ ꯁꯤꯒꯤꯗꯁꯨ ꯐꯤꯖꯤꯛ ꯐꯤꯀꯦꯜ ꯌꯥꯎꯕ ꯌꯥꯎꯗꯕ ꯂꯩꯌꯦꯕ ꯁꯤ ꯄꯥꯁꯇꯅꯨꯡ ꯔꯤꯇꯔꯟ ꯇꯧꯔꯁꯨ ꯐꯤꯖꯤꯀꯦꯜ ꯑꯃꯨꯛ ꯂꯩꯔꯛꯀꯗꯣꯏꯅꯦ ꯑꯗꯨꯗꯩ ꯃꯦꯗꯤꯀꯦꯜꯒꯤ ꯃꯨꯝ ꯂꯩ ꯑꯀꯗꯨꯣꯏꯅꯤꯝ
ꯎꯝ
ꯑꯗꯨ ꯂꯣꯏ ꯉꯝꯃꯦ ꯍꯥꯏ ꯀꯥꯟꯗ ꯇ꯭ꯔꯦꯅꯤꯡ ꯆꯪꯗꯣꯏꯅꯤꯅ ꯑꯗꯨꯗꯨꯒꯤ ꯋꯥꯅꯤ ꯑꯗꯣ ꯑ ꯀꯩꯅꯣ ꯇꯧ ꯑꯗꯨꯝ ꯍꯥꯏꯕꯅꯦꯕ ꯑꯣꯏꯣꯏ ꯑ ꯆꯝꯕꯒꯤꯕꯨꯗꯤ ꯑꯩꯅ ꯏꯁꯗ ꯍꯪꯕ ꯈꯣꯠꯄ ꯇꯧꯕꯗꯗꯤ ꯑꯩꯈꯣꯏꯒꯤ ꯑꯦꯁ ꯑꯦ ꯑꯦꯁ ꯁꯤꯗ ꯑꯣꯏꯔꯣ ꯀꯩꯗ ꯑꯣꯏꯔꯣ ꯑꯗꯨꯝ ꯅꯨꯄꯤꯒꯤ ꯆꯦꯟꯕꯒꯤꯗꯣ ꯃꯥꯒꯤ ꯑꯗꯣ ꯎꯝ ꯐ ꯀꯔꯤ ꯃꯤꯇꯔꯗꯣ ꯀꯌꯥꯅꯣ ꯑꯣꯏꯕꯅꯦ ꯑꯗꯨꯗ ꯑꯩꯠ ꯃꯤꯅꯠ ꯁꯨꯃꯥꯏꯅ ꯂꯩꯕꯅꯦꯕ ꯑꯗꯨꯣ ꯑꯗꯨ ꯍꯥꯟꯅ ꯉꯝꯅꯕ ꯇꯧꯕ ꯍꯥꯏꯕꯅꯦꯕ ꯑꯗꯨꯗꯨꯒ ꯔꯤꯇꯟ ꯔꯤꯇꯟ ꯑꯩꯁꯦ ꯁꯤ ꯔꯤꯇꯔꯟꯗꯨ ꯀꯩꯅꯣ ꯑꯣꯏꯗꯅ ꯃꯦꯠꯁ ꯃꯦꯠꯁ ꯌꯥꯎꯕ ꯌꯥꯎꯗꯕꯤ ꯂꯩꯗꯅ ꯑꯗ ꯃꯣꯏ ꯐꯤꯖꯤꯀꯦꯜ ꯌꯥꯎꯗꯕꯤꯗꯨꯅ ꯃꯦꯠꯁꯀꯨꯝꯕ ꯁꯨꯃꯥꯏꯅ ꯍꯣꯠꯄꯗ ꯑꯣꯏꯅ ꯆꯠꯄ ꯂꯩ ꯍꯥꯏꯕꯅꯦꯕꯀꯣ ꯑꯗꯣ ꯌꯥꯎꯗꯣꯏꯕ ꯄꯥꯝꯃꯤꯅ ꯌꯥꯎꯤ ꯄꯥꯝꯃꯦ ꯑꯗꯩꯗꯤ ꯃꯣꯏ ꯍꯥꯏꯠꯀꯤ ꯃꯈꯥꯁꯨ ꯄꯣꯝꯕ ꯂꯩ ꯃꯥꯜꯂꯦ ꯑꯗ ꯑ ꯃ ꯍꯥꯏꯠꯀꯤ ꯑꯗꯨ ꯑꯗꯥꯏ ꯌꯥꯝ ꯇꯧꯋꯦꯕ ꯑꯗꯩꯗꯤ ꯑꯃꯨꯛ ꯑꯩꯈꯣꯏꯒꯤ ꯑꯩꯒꯤ ꯁꯨꯃꯥꯏꯅ ꯈꯣꯡ ꯅꯨꯡ ꯀꯥꯗꯣ ꯂꯣꯏ ꯑꯣꯟꯕꯅꯦꯕꯀꯣ ꯑꯗꯨꯃꯥꯏꯅ ꯇꯧꯕ ꯀꯥꯟꯗꯣ ꯍꯥꯏꯗꯤ ꯈꯣꯡ ꯁꯨꯞꯆꯟꯅꯕ ꯑꯗꯩꯗꯤ ꯑꯩꯈꯣꯏ ꯁꯤꯒꯤ ꯈꯨꯔꯨ ꯈꯨꯨ ꯈꯨꯔꯨ ꯑꯅꯤꯁꯦ ꯊꯦꯡꯖꯤꯟꯅꯗꯕꯤ ꯍꯥꯏꯅ ꯑ ꯀꯩꯅꯣ ꯌꯦꯡꯕ ꯁꯨꯃꯥꯏꯅ ꯏꯁꯀꯦꯜ ꯑꯃ ꯄꯂꯥꯡ ꯌꯦꯡꯈꯠꯄ ꯀꯥꯟꯗ ꯈꯨꯔꯟꯁꯦ ꯊꯦꯡꯅꯗꯕꯤꯗꯣ ꯑꯗꯨꯒꯨꯝꯕ ꯑꯗꯩꯗꯤ ꯈꯣꯡ ꯃꯊꯛ ꯀꯨ ꯀꯩꯀꯥꯀꯥꯁꯦ ꯑꯩꯈꯣꯏꯒꯤ ꯑꯃ ꯎ ꯀꯩꯅꯣꯝ ꯅꯦꯜꯂꯁꯨ ꯆꯕꯥꯛ ꯑꯣꯏꯅ ꯆꯠꯇꯕꯤꯗ ꯈꯣꯡ ꯃꯔꯝ ꯑꯣꯏ ꯐꯖꯅ ꯑꯃ ꯃꯊꯛꯀꯤ ꯃꯌꯥꯏꯁꯦ ꯀꯨꯁꯜꯂ ꯂꯩꯍꯧꯕꯗꯣ ꯑꯗꯨꯒꯨꯝꯕ ꯀꯩꯀꯥ ꯌꯦꯡꯕꯅꯦꯕ ꯑꯗꯣ ꯖꯤꯗꯤ ꯖꯤꯗꯤꯜꯒꯤꯗꯨ ꯉꯥꯏꯅ ꯑꯩꯈꯣꯏꯇꯥꯔ ꯍꯪꯕꯗꯗꯤ ꯍꯥꯟꯅ ꯐꯣꯝꯗꯣ ꯑꯥꯒꯁ ꯖꯨꯂꯥꯏꯖꯨꯟ ꯖꯨꯂꯥꯏ ꯑꯒꯁ ꯑ ꯖꯨꯂꯥꯏ ꯑꯥꯒꯁ ꯍꯥꯏꯔꯛꯀ ꯑꯗꯨꯝ ꯍꯥꯏꯈꯤꯕꯅꯦꯕ ꯑꯗꯨꯒ ꯑꯃꯁꯨ ꯂꯥꯛꯇꯤ ꯂꯥꯛꯑꯅꯤ ꯑꯗꯨ ꯂꯥꯛꯑꯀꯥꯟꯗꯗꯤ ꯍꯥꯏꯔꯛꯀꯦꯅ ꯍꯥꯏꯔꯝꯕꯅꯦꯕ ꯑꯩꯉꯣꯟꯗꯁꯨ
ꯎꯝ ꯑꯦꯛꯖꯝ ꯊꯥꯎꯦ ꯑ ꯊ ꯆꯦꯂꯥꯎꯁ
ꯑ ꯑꯗꯨꯗ ꯊꯥꯖꯤꯜꯂꯁꯦ ꯑꯗꯨꯗꯨꯒ ꯃꯣꯏꯗ ꯇꯧꯔꯤꯁꯤꯅ ꯀꯩꯅꯣꯒꯨꯝ ꯃꯦꯟꯗ ꯏꯪꯂꯤꯁ ꯑꯗꯩ ꯗꯤ ꯖꯤꯀꯦ ꯃꯦꯠꯆ ꯁꯨꯃꯥꯏꯅ ꯇꯧꯔ ꯑꯗꯩꯗꯤ ꯃꯦꯁꯇꯨꯁꯨ ꯀꯩꯁꯨ ꯂꯨꯕ ꯅꯠꯇꯦꯗꯅ ꯀꯩꯅꯣꯒꯤ ꯀ꯭ꯂꯥꯁ ꯅꯥꯏꯟꯗꯒꯤꯅ ꯑꯗꯨꯝ ꯎ ꯇꯦꯟ ꯅꯥꯏꯟ ꯇꯦꯟ ꯁꯨꯃꯥꯏꯅꯒꯤ ꯑꯗꯨꯝ ꯍꯧꯒꯠꯄꯒꯤ ꯈꯣꯠꯄꯒꯤ ꯑꯗꯨꯗꯨꯒꯤ ꯑꯗꯨꯝ ꯈꯔ ꯇꯧꯁꯜꯂꯛꯦ ꯂ ꯈꯠ ꯆꯣꯠꯂꯣꯅ ꯍꯥꯏꯕꯅꯦꯕ ꯑ ꯇꯧꯔꯁꯦ ꯑꯗꯨꯒ ꯀꯝꯄ꯭ꯌꯨꯇꯔꯗꯣ ꯍꯧꯖꯤꯛꯇꯤ ꯍꯋꯥꯅꯤ ꯕꯦꯡꯀꯤ ꯑꯃ ꯑꯃ ꯆꯪꯉꯛꯑꯁꯨꯝ ꯐꯖꯔꯤ ꯃꯔꯨ ꯑꯣꯏꯗꯅ
ꯑꯥꯎ ꯑꯁ ꯂꯣꯏꯃꯗ ꯀꯥꯃꯤ ꯇꯧꯔꯤ ꯃꯔꯨ ꯑꯣꯏꯗ
ꯁꯤꯃꯗꯤ ꯍꯩꯖꯤꯜꯍꯧꯗ ꯌꯥꯗꯦ ꯑꯗꯣ ꯀꯣ ꯀꯝꯄꯨꯇꯔꯗ ꯇꯝꯃꯒ ꯑꯩꯈꯣꯏꯗ ꯀꯥꯎꯈꯤꯗꯅ ꯀꯩꯝ ꯄꯥꯏꯗ꯭ꯔꯒꯗꯤ ꯑꯗꯨꯅ ꯀꯤꯕꯣꯔꯗꯠꯇꯣ ꯂꯩꯌꯦ ꯑꯗꯨꯅ ꯑꯗꯨꯒ ꯐꯣꯟꯒꯂꯤꯡ ꯇꯧꯅꯔꯒ ꯑꯗꯨꯝ ꯃꯦꯄꯤꯍꯕ
ꯎꯝ ꯅꯪ ꯇꯥ ꯅ ꯏꯗꯦꯅꯦ
ꯑꯗꯨꯁꯨ ꯇꯥꯏꯞꯇꯣ ꯊꯨꯔꯦꯗꯅ ꯅꯣꯏꯗꯤ
ꯎꯝ
ꯇꯧꯋꯑꯕ ꯑꯗ ꯀꯝꯄ꯭ꯌꯨꯇꯔ ꯇꯝꯕ ꯈꯣꯠꯄꯗꯣ ꯍꯥꯏ ꯋꯥꯅꯤ ꯑꯗꯨꯝ ꯄꯥꯏꯔꯨꯔꯅꯤ ꯑꯥꯗ ꯄꯥꯏꯔꯛꯑꯅꯤ ꯍꯜꯂꯛꯄ ꯀꯥꯟꯗꯗꯤ ꯑꯗꯨꯝ ꯑꯥꯗ ꯆꯠꯂ ꯆꯠꯂ ꯄꯥꯏꯕꯗꯨꯗꯤ ꯏꯁꯥꯅ ꯁꯤꯗꯗꯤ ꯀꯩꯝꯇ ꯇꯧꯖꯗ꯭ꯔꯦꯗꯅ ꯀꯥꯎꯕ ꯌꯥꯎꯋ ꯌꯥꯝꯗ꯭ꯔꯕ ꯑꯗꯨꯅ ꯀꯤꯕꯣꯔꯗꯠꯇꯨ ꯄꯥꯏꯔ ꯈꯣꯠꯂꯒ ꯈꯔ ꯈꯔ ꯈꯔ ꯏꯁꯥꯅ ꯇꯧꯕꯒꯤ ꯅꯤꯡꯁꯤꯡꯅꯕꯒꯤ ꯃꯑꯣꯡ ꯑꯗꯩꯗꯤ ꯂꯩꯕ ꯂꯩꯕꯃꯛ ꯅꯠꯇ꯭ꯔꯒꯁꯨ ꯑꯗꯨꯃꯥꯏꯅ ꯈꯔ ꯂꯩꯕꯗꯣ ꯁꯨꯔꯛꯇ ꯌꯥꯔꯑꯣꯏ ꯑꯗꯩ ꯑꯃ ꯇꯣꯛꯇ ꯍꯥꯏꯗꯅ ꯑꯗꯨꯒꯨꯝꯕꯗ ꯇꯧ ꯍꯥꯏꯕ ꯑꯗꯩ ꯑ ꯅꯪꯉꯣꯟꯗ ꯑꯃ ꯎ ꯇꯥꯏꯞ ꯇꯧꯕꯒꯤ ꯑꯃ ꯍꯥꯏꯕꯗꯣ ꯑꯦꯛꯖꯥꯝꯒꯤ ꯑꯗꯨꯗꯨꯁꯨꯅꯦ ꯑꯣꯇ꯭ꯔꯤꯉꯩ ꯏꯅ ꯏꯅꯅꯨꯡ ꯈꯪꯕ꯭ꯔꯥ
ꯎꯝ
ꯑꯗꯨ ꯃꯣꯏ ꯃꯥꯗ ꯑꯗꯨꯗꯤ ꯃꯌꯥꯝ ꯑꯃ ꯀꯝ ꯍꯥꯏꯕꯅꯦꯕ ꯑ ꯇꯝꯐꯝꯗꯨ ꯀꯥꯏ ꯂꯩꯕꯅꯣ ꯈꯪꯗꯦꯕꯀꯣ ꯑꯗꯨꯒ ꯀꯩꯅꯣꯗꯗꯤ ꯀꯩꯁꯥꯝꯄꯥꯠꯇꯗꯤ ꯑꯃ ꯂꯩꯕꯅꯦꯕ ꯑꯗꯨꯗꯨꯒ ꯍꯧꯖꯤꯛꯀꯤꯁꯤꯗꯅꯦ ꯑꯩꯈꯣꯏꯒꯤ ꯀꯩꯅꯣꯗ ꯂꯥꯛꯀꯗꯕ ꯇꯥꯏꯞꯁꯨ ꯊꯨꯗꯧꯕ ꯑꯗꯨꯒ ꯏꯪꯂꯤꯁ ꯄꯣꯔꯅ ꯏꯪꯂꯤꯁ ꯑꯣꯏꯔꯛꯑꯁꯨꯅꯦ ꯃꯥꯒꯤꯦꯟ ꯦꯁ ꯑꯃ ꯄꯤꯔꯛꯄꯁꯦ ꯑꯩꯈꯣꯏꯅ ꯄꯣꯠꯇꯣ ꯀꯣꯠ ꯂꯦꯡꯒ꯭ꯋꯦꯖ ꯍꯥꯏꯇꯥꯔꯦ ꯑꯗꯨꯃꯥꯏꯅ ꯇꯧꯔꯒ ꯑꯣꯟꯊꯣꯛ ꯑꯣꯟꯊꯣꯛꯑꯒ ꯑꯩꯈꯣꯏꯅ ꯇꯧꯕꯅꯦ ꯑꯗꯣ ꯊꯨꯗꯣꯏꯅꯦꯕ ꯑꯦꯛꯖꯥꯝ ꯀꯩꯀꯥꯗ ꯑꯣꯏꯔꯣ ꯑꯃꯗ ꯑꯣꯏꯔꯣ ꯑꯗꯨ ꯇꯝꯕꯗꯣ ꯑꯗꯨꯒꯤꯗꯤ ꯑꯩꯈꯣꯏꯗꯗꯤ ꯀꯣꯠꯇꯨꯗꯤ ꯋꯥꯔꯛꯀꯅꯦꯅ ꯇꯣꯛꯄ ꯑꯗꯨꯣ ꯌꯦꯡꯉꯁꯦ ꯑꯩꯁꯦ ꯁꯤꯒꯤꯁꯤꯁꯨ ꯈꯔ ꯑꯇꯣꯞꯄ ꯂꯩꯗꯅ ꯐꯤꯖꯤꯀꯦꯜꯗꯁꯨ ꯉꯝꯗ ꯌꯥꯔꯣꯏ ꯔꯤꯇꯔꯟꯗꯁꯨ ꯉꯝꯗ ꯌꯥꯔꯣꯏ ꯑꯅꯤꯃꯛ ꯉꯝꯗꯤ ꯌꯥꯎꯔꯗꯅꯤꯅ ꯑꯦꯁ ꯁꯤꯒꯤꯗꯕꯨꯗꯤ ꯑꯩ ꯍꯪꯉꯛꯀꯦ ꯁꯦꯅꯤꯌꯔ ꯑꯃ ꯃꯣꯏ ꯑꯦꯛꯖꯥꯝ ꯊꯥꯔꯤꯕ ꯍꯜꯂꯣ ꯍꯜꯂꯣ ꯑꯣ ꯎꯝ ꯑꯣ